ꯍꯂꯣ ꯇꯔꯕ꯭ꯔꯥ ꯑꯧ ꯄꯈꯠꯂꯦ ꯉꯍꯥꯛꯇꯪ
ꯍꯣꯏ ꯒ꯭ꯌꯥꯟ ꯇꯗꯕꯒꯤꯅꯤ ꯁꯤꯁꯨ
ꯑꯣ
ꯂꯥꯎꯠ ꯁ꯭ꯄꯤꯀꯔꯒꯨꯝꯕꯁꯨ ꯊꯝꯕ ꯌꯥꯗꯕꯅꯤꯅ
ꯑꯗꯨꯅꯤ ꯍꯥꯏꯁꯦ ꯍꯣꯏꯅꯦ ꯑꯩ ꯅꯉꯣꯟꯗ ꯋꯥꯔꯤ ꯌꯥꯝ ꯍꯪꯅꯤꯡꯉꯥꯏ ꯂꯩꯕꯅꯤ ꯍꯥꯏꯕꯗꯤ
ꯑꯣ ꯍꯪꯉꯣ ꯍꯪꯉꯣ ꯎꯝ ꯑꯁ ꯈꯨꯁꯥꯗ ꯂꯣꯏꯔꯦ
ꯁꯤꯗ ꯂꯥꯛꯑꯗꯤ ꯅꯪꯗꯤ ꯅꯨꯡꯉꯥꯏꯔꯅꯤ
ꯇꯟꯕꯗꯨ ꯍꯣꯁꯇꯦꯜꯗ ꯅꯪꯅꯤꯡꯉꯥꯏ ꯍꯟꯕꯗ ꯑꯩ
ꯑꯗꯨꯅꯦ ꯑꯩ ꯅꯪ ꯈꯔ ꯀꯨꯏꯅ ꯂꯩꯔꯛꯀꯦꯔꯥ ꯈꯟꯕꯅꯦ
ꯀꯨꯏꯅꯦ ꯂꯥꯛꯅꯤꯡꯉꯥꯏꯗꯣ ꯍꯧꯖꯤꯛ ꯌꯦꯡꯉꯣ ꯖꯨꯟ ꯇ꯭ꯋꯦꯟꯇꯤ ꯋꯥꯟꯗꯒꯤ ꯀ꯭ꯂꯥꯁ ꯍꯥꯎꯕꯗꯣ ꯗꯨꯒꯤ ꯍꯧ ꯍꯧꯖꯤꯛꯐꯥꯎ ꯀ꯭ꯂꯥꯁ ꯆꯠꯇ꯭ꯔꯦ ꯑꯗꯨꯒ ꯃꯃꯥꯡꯗꯁꯨ ꯑꯦꯞꯁꯦꯟ ꯑꯗꯨꯝ ꯇꯧꯋꯦ ꯁꯥꯔꯒ ꯆꯠꯄ ꯉꯝꯗ꯭ꯔꯦꯅꯥ
ꯅꯣꯏ ꯑꯦꯝ ꯑꯦꯁ ꯇꯤꯗꯤ ꯊꯣꯛꯇ꯭ꯔꯤꯀꯣ
ꯎꯝ ꯃꯤ ꯀ꯭ꯂꯥꯁ ꯂꯥꯛꯇꯕꯒꯤ ꯃꯤ ꯂꯩꯇꯕꯩ ꯃꯤ ꯂꯩꯇꯕꯒꯤ ꯃꯥꯂꯦ ꯍꯧꯖꯤꯛ ꯐꯥꯎꯕꯗꯤ ꯊꯣꯛꯇ꯭ꯔꯤ
ꯃꯤ ꯌꯥꯝꯃꯦ ꯍꯥꯏꯕ꯭ꯔꯥ ꯅꯣꯏꯒꯤ
ꯍꯧꯖꯤꯛꯀꯥꯟꯗꯤ ꯈꯔ ꯌꯥꯝꯔꯛꯈ꯭ꯔꯕ ꯃꯥꯂꯦ ꯀꯂꯁ ꯆꯠꯄꯗꯣ ꯃꯌꯥꯡꯈꯣꯏ
ꯔꯤꯃꯦꯗꯦꯜ ꯀꯣꯂꯦꯁ ꯇꯧꯔꯅꯤꯕꯈꯣꯏ
ꯑꯁ ꯅꯣꯏ ꯗꯦꯠ ꯀꯌꯥ ꯐꯥꯎ ꯑꯦꯛꯖꯥꯝ ꯊꯥꯒꯦꯔꯥ ꯑꯦ ꯀ꯭ꯂꯥꯁ ꯀꯥꯒꯦꯔ ꯍꯥꯏꯕ ꯎꯝ
ꯗꯤ ꯗꯤꯁ ꯗꯤꯁ ꯋꯤꯛꯁꯤ ꯍꯥꯏꯌꯦꯕꯀꯣ
ꯑꯥ
ꯑꯗꯣ ꯃꯣꯏꯅ ꯍꯥꯏꯕꯁꯦ ꯑꯌꯨꯛꯇꯒꯤ ꯂꯟꯁ ꯐꯕꯁꯦ ꯃꯣꯏ ꯀ꯭ꯂꯥꯁꯀꯤ ꯑꯗꯨꯝ ꯍꯥꯏꯕꯗꯤ ꯑꯩꯈꯣꯏꯒꯤ ꯅꯣꯔꯃꯦꯜ ꯆꯠꯀꯅꯤ ꯑꯗꯨꯒ ꯂꯟꯁ ꯀꯤ ꯍꯦꯛ ꯃꯇꯨꯡꯗꯒꯤ ꯐꯣꯔ ꯊꯥꯔꯇꯤ ꯐꯥꯎꯕꯁꯦ ꯑꯩꯈꯣꯏꯒꯤ ꯔꯤꯃꯦꯗꯦꯠ ꯀ꯭ꯂꯥꯁ ꯍꯥꯏꯌꯦꯕ
ꯑꯁ
ꯌꯥꯎꯕ ꯌꯥꯝ ꯇꯜꯂꯦꯕ
ꯑꯣꯁꯨ ꯑꯣꯏ ꯗꯝꯅꯤꯗ ꯃꯣꯏꯒꯤꯗꯤ ꯃꯤꯗꯜ ꯀ꯭ꯂꯥꯁ
ꯃꯤꯡ ꯂꯧꯈꯠꯂꯤ ꯉꯁꯥꯏꯁꯨ ꯑꯗꯣ ꯑꯁꯨꯃꯥꯏ ꯍꯥꯏꯌꯦ ꯑꯩꯈꯣꯏꯒꯤ ꯄ꯭ꯔꯤꯟꯁꯤꯄꯜꯗꯨꯒꯣ
ꯎꯝ
ꯑꯩꯈꯣꯏꯒꯤ ꯈꯔ ꯑꯣꯖꯥ ꯅꯔꯁꯤꯡ ꯑꯣꯖꯥ ꯈꯔ ꯇꯣꯛꯈ꯭ꯔꯅꯤ ꯍꯥꯏꯌꯦ ꯑꯆꯨꯝꯕ ꯂꯥꯟꯕꯗꯤ ꯈꯪꯗꯦ ꯃꯣꯏ ꯄ꯭ꯔꯤꯟꯁꯤꯄꯜ ꯄ ꯅꯨꯡꯉꯥꯏꯇꯦ ꯍꯥꯏꯕ ꯑꯩꯈꯣꯏꯒꯤ
ꯑꯁ ꯑꯣꯖꯥ ꯅꯨꯡꯉꯥꯏꯕ ꯍꯣꯏ ꯑꯃꯨꯛꯀ ꯆꯠꯈ꯭ꯔꯗꯤꯀꯣ
ꯍꯣꯏ ꯑꯩꯈꯣꯏꯒꯤ ꯅꯨꯡꯉꯥꯏꯕ ꯑꯩꯈꯣꯏꯅ ꯄꯥꯝꯕ ꯑꯣꯖꯥꯗꯨꯁꯨ ꯇꯣꯛꯈ꯭ꯔꯅꯤ ꯍꯥꯏꯒꯨ ꯇꯧꯋꯦꯕ ꯑꯩꯈꯣꯏ ꯄ꯭ꯔꯤꯟꯁꯤꯄꯥꯜꯗꯣ ꯌꯥꯝ ꯅꯨꯡꯉꯥꯏꯇ꯭ꯔꯦ ꯍꯥꯏꯌꯦ ꯃꯣꯏꯗꯣ
ꯃꯦꯝ ꯑꯃꯥꯗꯨꯔ
ꯍꯣꯏ ꯑꯣꯖꯥ ꯑꯣꯖꯥ ꯐꯥꯎꯅ ꯑꯗꯨꯃꯥꯏ ꯍꯥꯏꯔ ꯉꯁꯥꯏ ꯑꯩꯈꯣꯏꯗ ꯑꯣꯖꯥ ꯑꯃ ꯆꯪꯉꯛꯑꯦꯕ ꯑꯗꯨꯗ ꯍꯥꯏꯌꯦꯕ ꯃꯣꯏꯗꯣ ꯁꯨꯃꯥꯏ ꯁꯨꯃꯥꯏꯅ ꯇꯧꯋꯦꯅ ꯑꯗꯨꯃꯣꯏ ꯀꯌꯥ ꯇꯣꯛꯇꯣꯏꯔꯗꯤ ꯈꯪꯗꯦ ꯄ꯭ꯔꯤꯟꯁꯤꯄꯜ ꯅꯨꯄꯤꯗꯣ ꯌꯥꯝꯅ ꯐꯠꯇꯦ ꯍꯦ
ꯁꯥꯊꯤꯁꯨ ꯁꯥꯊꯤꯅꯤꯉꯥꯏ ꯃꯁꯛ ꯃꯥꯟꯅꯦꯕ ꯃꯥꯗꯣ
ꯎꯝ ꯃꯥꯅ ꯍꯥꯏꯕ ꯈꯛꯇꯪ ꯇꯧꯁꯤ ꯍꯥꯏꯕ ꯑꯃ ꯂꯩꯕ ꯃꯥꯜꯂꯦꯕ ꯑꯗꯨꯁꯨ ꯑꯗꯨꯅ ꯅꯨꯡꯉꯥꯏꯇꯦ ꯍꯥꯏꯌꯦ
ꯑꯣ ꯌꯥꯝ ꯇꯜꯂꯦꯀꯣ
ꯍꯣꯏ ꯑꯗꯨꯒꯤ ꯑꯩꯈꯣꯏꯁꯨ ꯌꯥꯝ ꯇꯜꯂꯦꯕ ꯑꯣꯖꯥ ꯑꯗꯣ ꯍꯧꯖꯤꯛꯀꯥꯟ ꯑꯣꯖꯥ ꯑꯅꯧ ꯑꯅꯧꯕ ꯑꯃ ꯑꯅꯤ ꯑꯃꯨꯛꯀ ꯆꯪꯉꯛꯈ꯭ꯔꯦꯕ
ꯑꯣ ꯑꯁ ꯇꯜꯂꯦ ꯁꯤ ꯀꯣꯜꯂꯦꯁꯦ ꯀꯩ ꯇꯧꯕꯩꯅ ꯀꯥꯕ ꯂꯣꯏꯒꯦꯔꯒꯤ ꯉꯥꯛꯇꯅꯤ ꯑꯩ ꯈꯜꯂ ꯂꯩꯔꯤꯁꯦ
ꯑꯗꯨꯅꯦ
ꯋꯥꯔꯦ ꯆꯠꯄꯒꯤ
ꯑꯦ ꯁꯤꯒꯤ ꯁꯚꯦꯟ ꯐꯤꯐꯇꯤ ꯄꯤꯌꯣ ꯍꯥꯏ ꯄꯤꯈ꯭ꯔꯦꯕꯀꯣ ꯑꯗꯨꯒꯤ ꯅꯨꯃꯤꯠ ꯑꯃ ꯅꯨꯃꯤꯠ ꯑ ꯑꯣ ꯆꯍꯤ ꯈꯨꯗꯤꯡꯒꯤ ꯂꯧꯕꯅꯦꯕꯀꯣ ꯃꯣꯏ ꯑꯦꯁꯤ ꯃꯃꯜ ꯍꯥꯏꯔꯒ
ꯑꯩ ꯌꯥ ꯌꯥꯝ ꯐꯠꯇꯦꯀꯣ
ꯑ ꯑꯩꯈꯣꯏ ꯑꯦ ꯁꯤ ꯑꯣ ꯂꯩꯅ ꯑꯗꯨꯒꯤ ꯃꯣꯏꯗꯣ ꯃꯩ ꯍꯥꯏꯕꯗꯤ ꯃꯩ ꯆꯠꯂꯦ ꯈꯣꯠꯂꯦ ꯍꯥꯏꯕꯒꯤ ꯅꯨꯡꯇꯤ ꯑꯩꯈꯣꯏ ꯆꯍꯤ ꯈꯨꯗꯤꯡꯒꯤ ꯑꯩꯈꯣꯏ ꯑꯗꯨꯒꯤ ꯄꯩꯁꯥꯅ ꯊꯤ ꯊꯤꯌꯦꯕ ꯑꯗꯨ ꯑꯣꯏꯔꯁꯨ ꯁꯥꯚꯦꯟ ꯐꯤꯐꯇꯤ ꯍꯥꯏꯁꯦ ꯀ꯭ꯂꯥꯁ ꯑꯃꯗ ꯌꯦꯡꯉꯣ ꯇꯤ ꯒꯨꯝꯕ ꯐꯣꯔꯇꯤ ꯀꯦꯒꯨꯝꯕ ꯑꯗꯨꯝ ꯌꯧꯕꯅꯦꯕ ꯑꯗꯨꯗ ꯃꯣꯏꯁꯦ ꯑꯩꯈꯣꯏꯁꯤ ꯅꯍꯥꯟ ꯊꯤꯕꯁꯦ ꯀꯔꯤꯒꯤꯔꯥ ꯐꯥꯏꯟ ꯊꯥꯏꯌꯦ ꯅꯥꯏꯟꯇꯤ ꯔꯨꯄꯤꯁꯔ ꯑꯗꯨꯝ ꯑꯃꯨꯛꯀ ꯄꯤꯔꯛꯑꯣ ꯍꯥꯏꯌꯦ
ꯏꯁ
ꯑꯗꯨ ꯍꯧꯖꯤꯛ ꯉꯥꯡꯅꯔꯤꯕꯅꯤ
ꯅ ꯃꯁꯤ ꯀꯂꯦꯖꯁꯦ ꯑꯁ ꯌꯥꯝ ꯋꯥꯔꯕꯅꯤ
ꯑꯗꯣ ꯁꯤ ꯅꯍꯥꯟꯒꯤ ꯑꯩꯈꯣꯏꯒꯤ ꯀꯩꯅꯣ ꯅꯨꯄꯥ ꯇꯧꯕ ꯃꯇꯝꯗꯗꯤ ꯈꯔ ꯅꯨꯡꯉꯥꯏ ꯉꯥꯏꯕ ꯄ꯭ꯔꯤꯟꯁꯤꯄꯜꯗꯣ
ꯑꯥ
ꯅꯨꯄꯤꯁꯦ ꯑꯁꯦꯡꯕ ꯋꯥꯔꯤ ꯁꯥꯅꯕ ꯄꯥꯛ ꯄꯥꯛ ꯅꯨꯡꯉꯥꯏꯇꯦꯕ ꯑꯗꯨꯒꯤ ꯑꯣꯖꯥ ꯈꯣꯏꯅꯁꯨ ꯅꯨꯡꯉꯥꯏꯇꯦ ꯍꯥꯏꯕꯗꯨ ꯌꯦꯡꯉꯨ
ꯁꯥꯎꯅꯤꯡꯉꯦꯗꯥ ꯌꯥꯝꯅ ꯑꯩꯒꯤꯁꯨ ꯐꯤ ꯅꯤꯕꯅ ꯁꯤ
ꯑ ꯅꯍꯥꯟ ꯍꯥꯏꯔꯛꯑꯦ
ꯀꯅꯥ ꯄꯤꯗꯣꯢꯅꯣ ꯆꯍꯤ ꯄꯤꯕ ꯂꯣꯏꯕ ꯗꯣ ꯏꯏ ꯀꯥꯕꯅꯀꯣ ꯑꯁꯦꯡꯕ ꯑꯩ
ꯅꯣꯏ ꯄꯦꯛꯀꯦꯠꯇ ꯅꯪ ꯊꯤꯕ ꯂꯣꯏꯈ꯭ꯔꯕ꯭ꯔꯥ
ꯊꯤꯕ ꯃꯥꯔꯆꯗ
ꯅꯪ ꯅꯪ ꯑꯣꯏꯖꯕ꯭ꯔꯥ ꯑꯃ
ꯑꯣꯏꯕꯅꯦꯕ ꯍꯧꯖꯤꯛ ꯃꯦꯁꯦꯖꯁꯨ ꯂꯥꯛꯑꯦ ꯍꯣꯁꯇꯦꯜ ꯐꯤꯁ ꯄꯦꯟꯗꯤꯡ ꯂꯩꯅ ꯑꯗꯨꯗꯤ ꯍꯧꯖꯤꯛ ꯄꯦꯟꯗꯤꯡ ꯂꯩꯕꯗꯨꯗꯤ ꯊ꯭ꯔꯤ ꯃꯟꯁꯇ ꯗꯤꯁꯀꯥꯎꯟ ꯂꯩꯅ ꯑꯩꯈꯣꯏ
ꯑꯣ ꯑꯗꯨꯒꯤ ꯑꯣꯏꯕ ꯃꯥꯜꯂꯦꯀꯣ
ꯑꯦꯀꯥꯎꯟꯗꯣ ꯐꯥꯏꯅꯦ ꯌꯔ ꯀꯥꯕ ꯃꯇꯝꯒꯤ ꯑꯃꯨꯛꯀ ꯁꯦꯝꯗꯣꯛꯅꯤꯡꯉꯥꯏꯅꯦꯕ
ꯑꯗꯨꯗꯤ ꯑꯗꯨꯒꯤ ꯑꯣꯏꯕ ꯃꯥꯜꯂꯦꯕ ꯃꯣꯏꯁꯨ ꯀꯩꯅꯣ ꯍꯧꯖꯤꯛꯀꯤ ꯑꯩꯈꯣꯏꯒꯤ ꯑꯣꯔꯗꯦꯟꯅ ꯍꯥꯏꯕꯗꯣ ꯑꯗꯣ ꯑꯗꯨꯕꯨꯗꯤ ꯑꯦꯀꯥꯎꯟ ꯆꯠꯂꯒ ꯍꯥꯏꯅꯕꯗꯤ ꯌꯥꯅꯤꯗ
ꯃꯦ ꯖꯨꯟ ꯖꯨꯂꯥꯏ ꯑꯩꯈꯣꯏꯒꯤ ꯍꯣꯁꯇꯦꯜ ꯐꯤꯁ ꯂꯧꯕꯁꯦ ꯎꯝ ꯏꯕꯥꯅꯤꯗꯣ ꯖꯨꯂꯥꯏꯗ ꯂꯥꯛꯑꯦ ꯑꯣꯒꯁꯇ ꯂꯥꯛꯑꯦꯅ ꯖꯨꯂꯥꯏꯗꯤ ꯍꯣꯁꯇꯦꯜ ꯐꯤ ꯂꯧꯕ ꯍꯥꯎꯕꯅꯦ ꯑꯗꯨꯗꯒꯤꯅꯦ ꯐꯔꯛ ꯌꯥꯝ ꯇꯥ ꯆꯪꯕ ꯅꯨꯃꯤꯠꯇ ꯂꯧꯗ꯭ꯔꯒꯁꯨ ꯖꯨꯂꯥꯏ ꯃꯃꯥꯡꯒꯤ ꯂꯧꯕ ꯍꯧꯕꯗꯣ ꯀꯔꯤꯔ ꯍꯥꯢꯕꯅꯤꯗꯁꯤ ꯎꯝ
ꯑꯗꯨꯒ ꯅꯣꯏꯅ ꯊꯥ ꯑꯍꯨꯝ ꯊꯥ ꯑꯍꯨꯝ ꯑꯣꯐꯔ ꯍꯥꯏꯕꯗꯣ
ꯑꯥ
ꯀꯔꯝ ꯀꯔꯝꯕ ꯊꯥꯅꯣꯕ
ꯃꯦ ꯖꯨꯟ ꯖꯨꯂꯥꯏꯅꯦ ꯏꯕꯥꯅꯤꯒꯤ ꯑꯗꯨꯒ ꯃꯤ ꯑꯇꯣꯞꯄ ꯑꯗꯨꯅ ꯖꯨꯟ ꯖꯨꯂꯥꯏ ꯑꯣꯒꯁ ꯁꯦꯞꯇꯦꯝꯕꯔꯅꯦꯕ
ꯑꯣ ꯑꯣ ꯑꯣ
ꯑꯗꯨꯒꯤ ꯏꯕꯥꯅꯤꯒꯤꯗꯤ ꯌꯥꯝ ꯁꯣꯏꯈ꯭ꯔꯦꯕ ꯃꯣꯏꯅ ꯁꯦꯞꯇꯦꯝꯕꯔ ꯗꯦꯠ ꯇꯦꯟꯗ ꯂꯥꯛꯏꯅ ꯏꯕꯥꯅꯤꯅ ꯑꯣꯒ ꯇ꯭ꯋꯦꯟꯇꯤ ꯅꯥꯏꯟꯗ ꯂꯥꯛꯄꯗ ꯄꯤ ꯁꯤ ꯈꯛꯇꯒꯤ ꯗꯤꯐ꯭ꯔꯦꯟꯁ ꯖꯨꯂꯥꯏꯗꯒꯤ ꯍꯣꯁꯇꯦꯜ ꯐꯤ ꯂꯧ ꯍꯧꯋꯦꯕ ꯏꯕꯥꯅꯤꯒꯤ
ꯑꯣ
ꯑꯗꯨꯗꯒꯤ ꯕꯦꯔꯥ ꯀꯥꯔꯒ ꯑꯗꯨꯝ ꯇꯧꯔ ꯂꯩꯏꯕꯅꯤ
ꯑ ꯅꯪꯁꯨ ꯅꯍꯥꯁꯨ ꯇꯧꯋꯦꯀꯣ ꯑꯣ
ꯁꯨꯃꯥꯏꯅ ꯇꯥꯎꯕꯅꯦꯕ ꯉꯥꯡꯅꯕ ꯈꯨꯋꯥꯗꯤ
ꯍꯌꯦꯡ ꯁꯥꯟꯅꯔꯒ ꯌꯥꯗꯧ ꯃꯥꯜꯂꯦ ꯍꯥꯏꯕꯤꯗꯤ ꯑꯗꯨꯝ ꯎꯝ ꯃꯣꯏꯅ ꯑꯗꯨ ꯑꯩꯈꯣꯏꯒꯤ ꯑꯁꯤꯗ ꯂꯩꯕ ꯅꯨꯄꯤꯗꯨ ꯌꯥꯗꯦꯕ ꯑ
ꯑꯣ ꯄꯤꯕ ꯂꯣꯏꯈ꯭ꯔꯦ ꯑꯗꯨ ꯑꯩꯈꯣꯏꯗꯤ ꯈꯪꯗꯦ ꯑꯗꯨꯒꯤ ꯐꯥꯏꯅꯦꯜ ꯑꯦꯛꯖꯥꯝ ꯊꯥꯕ ꯃꯇꯝꯒꯤ ꯒ꯭ꯌꯥꯟ ꯇꯥꯔꯛꯀꯅꯤ ꯍꯥꯏꯕ ꯇꯥꯔꯦ ꯑꯗꯨꯗꯤ
ꯎꯝ ꯑꯩꯈꯣꯏꯁꯨ ꯍꯨꯖꯤ ꯍꯧꯖꯤꯛꯀꯥꯟ ꯌꯥꯝ ꯉꯜꯂꯦꯕ ꯑꯩꯈꯣꯏ ꯄꯦꯟꯗꯤꯡ ꯐꯤꯁ ꯀꯔꯤ ꯀꯔꯤ ꯀꯔꯥ ꯌꯥꯝ ꯇꯧ ꯍꯣꯏ ꯑꯩꯈꯣꯏꯁꯨ ꯌꯦꯡꯉꯣ ꯑꯦꯛꯖꯥꯝ ꯋꯥꯠꯂꯤ ꯍꯧꯖꯤꯛ ꯊꯤꯗꯣꯛꯑꯣꯗꯣ ꯑꯗꯨꯝ ꯇꯧꯔꯒ ꯂꯩꯑꯕ
ꯍꯣꯁꯄꯤꯇꯥꯜ ꯁꯦꯝꯕꯒꯤ ꯄꯩꯁꯥ ꯂꯩꯇꯕꯒꯤ ꯑꯃ ꯃꯀꯣꯛꯀꯤ ꯅꯨꯄꯥꯗꯨꯅ ꯑꯣꯏꯔꯝꯅꯤ ꯃꯁꯛꯇꯨ
ꯀꯟ ꯌꯥꯝꯅ ꯉꯜꯂꯦꯕ
ꯌꯥꯝ ꯁꯥꯎꯅꯤꯡꯉꯦ ꯍꯧꯖꯤꯛ ꯎꯝ ꯏꯕꯥꯅꯤ ꯑꯩ ꯑꯁꯦꯡꯕꯩ ꯍꯥꯏꯔꯗꯤ ꯑꯃꯗꯨꯁꯨ ꯍꯣꯁꯇꯦꯜ ꯐꯤꯁꯇꯤ ꯄꯤꯕ ꯂꯣꯏꯈ꯭ꯔꯦꯕ ꯀꯣꯂꯦꯖꯀꯤꯗꯤ ꯄꯤꯕ ꯍꯧꯗ꯭ꯔꯤꯀꯣ ꯃꯣꯏ ꯃꯤ ꯑꯇꯣꯞꯄꯁꯨ ꯀꯅꯥꯁꯨ ꯄꯤꯕ ꯍꯧꯥꯗ꯭ꯔꯤ ꯑꯗꯨꯒꯤ ꯎꯝ ꯑꯈꯣꯏ ꯎꯝ ꯑꯁꯤ ꯈꯔ ꯃꯨꯔꯒ ꯈꯔ ꯅꯣꯏꯕ ꯂꯩꯕꯗꯣ ꯑꯈꯣꯏ ꯍꯜꯂꯛꯅꯤꯡꯅꯤꯉꯥꯏ ꯅꯨꯄꯤꯗꯣ ꯁꯤꯗ ꯂꯥꯏꯔꯒ ꯍꯜꯂꯥꯛꯃꯤꯅꯤꯡꯉꯥꯏꯅꯤ
ꯑꯦ ꯑꯦ ꯑꯦ
ꯑꯗꯨ ꯅꯨꯄꯤ ꯍꯧꯖꯤꯛꯐꯥꯎ ꯄꯩꯁꯥ ꯄꯤꯕ ꯍꯧꯗ꯭ꯔꯤ ꯍꯣꯁꯇꯦꯜ ꯐꯤꯁꯁꯨ ꯀꯣꯂꯦꯖ ꯐꯤꯁꯁꯨ
ꯊꯥ ꯀꯌꯥꯒꯤ
ꯂꯥꯁ ꯌꯌꯥꯔ ꯅꯣꯕꯦꯝꯕꯔꯗꯒꯤ ꯑꯩꯈꯣꯏ ꯀ꯭ꯂꯥꯁ ꯍꯥꯎꯕꯗ ꯍꯧꯖꯤꯛ ꯑꯃꯐꯥꯎ ꯄꯤꯕ ꯍꯧꯥ
ꯑꯗꯨ ꯀꯔꯤꯝ ꯍꯥꯏꯗꯦ
ꯃꯉꯣꯟꯗꯤ ꯀꯔꯤꯝ ꯍꯥꯏꯗꯕ ꯃꯥꯜꯂꯤ
ꯑꯦ
ꯌꯦꯡꯉꯣ ꯁꯤꯗꯤ ꯑꯈꯣꯏꯅ ꯄꯩꯁꯥ ꯊꯤꯕ ꯑꯈꯣꯏꯗ ꯑꯗꯨꯝ ꯇꯧꯔꯒ ꯂꯩꯕꯗꯣ ꯌꯥꯝ ꯏ ꯀꯥꯏꯌꯦ ꯑꯁꯦꯡꯕ ꯐꯥꯒꯤ ꯅꯠꯇꯦꯀꯣ ꯃꯣꯏꯁ ꯑꯣꯏ ꯇꯧꯔ ꯂꯩꯥꯔꯕ
ꯌꯥꯝ ꯇꯜꯂꯦ ꯈꯪꯗꯦ ꯍꯧꯖꯤꯛꯀꯟ ꯌꯥꯝꯅ ꯐꯤ ꯀꯩꯅꯣꯗꯣ ꯌꯥꯝ ꯉꯜꯂꯦ ꯃꯣꯏ ꯀꯔꯤ ꯇꯧꯕꯒꯤꯔꯥ ꯈꯪꯗꯦ
ꯎꯝ ꯑꯩꯈꯣꯏꯗꯣ ꯅꯍꯥꯟ ꯎꯝ ꯅꯣꯕꯦꯝꯕꯔꯗ ꯑꯦꯛꯖꯥꯝ ꯊꯥꯅꯤꯡꯉꯥꯏ ꯁꯦꯀꯦꯟ ꯌꯌꯥꯔꯒꯤ ꯊꯥꯅꯤꯉꯥꯏ ꯃꯇꯝꯗ ꯀꯩꯅꯣ ꯇꯧꯕ ꯗꯨ ꯗꯨ ꯃꯣꯏꯅ ꯎꯝ ꯐꯥꯏꯚ ꯊꯥꯎꯖꯟ ꯊꯤꯌꯣ ꯍꯥꯏꯔꯒ ꯑꯩꯈꯣꯏꯗꯤ ꯍꯥꯟꯅ ꯊꯤꯗꯣꯛꯑꯦꯅ ꯐꯥꯏꯚ ꯊꯥꯎꯖꯟ ꯑꯗꯨꯗꯣ ꯃꯣꯏꯗꯣ ꯑꯃꯨꯛ ꯀꯁꯨ ꯑꯗꯨ ꯃꯇꯝꯗ ꯑꯩꯈꯣꯏ ꯑꯦꯛꯖꯥꯝ ꯊꯥꯕ ꯂꯣꯏꯔꯒ ꯐꯥꯏꯚ ꯊꯥꯎꯖꯟꯗꯣ ꯄꯤꯔꯒꯦꯅ ꯑꯦꯄ꯭ꯂꯤꯀꯦꯁꯟ ꯏꯕꯅꯦꯕ ꯑꯗꯨ ꯍꯧꯖꯤꯛꯐꯥꯎ ꯄꯩꯁꯥ ꯄꯤꯕ ꯍꯧꯗ꯭ꯔꯤꯑꯕ ꯌꯦꯡꯉꯣ ꯑꯗꯨꯒ ꯃꯣꯏꯗꯗꯤ ꯀꯩ ꯔꯤꯁꯨ ꯇꯧꯗꯕꯤ ꯑꯩꯈꯣꯏꯗꯅ ꯑꯗꯨꯝ ꯎꯝ
ꯃꯥꯒꯤꯗꯤ ꯌꯥꯝꯅ ꯋꯥꯠꯂꯤ ꯑꯗꯨꯒ
ꯎꯝ ꯁꯥꯎꯅꯤꯡꯕꯅꯤꯀꯣ ꯑꯁꯦꯡꯕ ꯌꯥꯝꯅ ꯑꯈꯣꯏꯒꯤꯗ ꯍꯗꯠꯇꯨꯝ ꯇꯧꯔ ꯂꯩꯔꯗꯝꯅꯤ
ꯑꯃ ꯑꯁꯤꯗ ꯂꯩꯕ ꯑꯃꯗꯨꯁꯨ ꯑꯃꯁꯦ ꯔꯨꯝ ꯑꯇꯣꯞꯄꯗꯣ
ꯑꯝ
ꯃꯥꯒꯤꯁꯨ ꯁꯚꯦꯟ ꯃꯟꯁ ꯍꯣꯁꯇꯦꯜ ꯐꯤ ꯍꯥꯏꯌꯦ ꯃꯥꯁꯨ ꯊꯤꯗ꯭ꯔꯤ ꯍꯧꯖꯤꯛ ꯀꯟꯅ ꯇꯥꯛꯏꯕꯅꯦ
ꯃꯥꯗꯤ ꯀꯔꯤꯒꯤꯔꯥ
ꯈꯪꯗꯦ ꯑꯩꯁꯨ
ꯑꯗꯨ ꯑꯈꯣꯏꯗꯤ ꯅꯣꯏꯗꯤ ꯍꯣꯁꯇꯦꯜ ꯐꯤꯁꯇꯣ ꯁꯤꯛꯁꯇꯤ ꯊꯥꯎꯖꯟ ꯑꯣꯏꯌꯦꯅ ꯋꯥꯅꯤ ꯑꯈꯣꯏꯗꯤ ꯐꯣꯔꯇꯤ ꯐꯥꯏꯚ ꯊꯥꯎꯖꯟ ꯈꯛꯇꯥꯅꯦꯕ
ꯑꯧ ꯅꯣꯏꯗꯤ ꯑꯣꯐꯔ ꯂꯩ ꯍꯥꯏꯌꯦꯅ
ꯇꯨ ꯃꯣꯏ ꯌꯥꯝꯅ ꯋꯥꯏ ꯆꯤꯟꯗꯅ ꯀꯣꯛ ꯉꯥꯎ
ꯑꯁꯦꯡꯕꯗꯤ ꯅꯣꯏꯁꯨ ꯁꯤꯛꯁꯇꯤꯔꯥ
ꯁꯤꯛꯁꯇꯤ ꯑ ꯊ꯭ꯔꯤ ꯃꯟꯁꯇꯣ ꯎꯝ ꯀꯔꯤ ꯑꯣꯐꯥꯔ ꯂꯩꯕ꯭ꯔꯥ ꯑꯩ ꯁꯥꯎꯅꯤꯡꯉꯦ ꯁꯤꯡ ꯑꯣꯐꯔ ꯑꯣꯐꯔ ꯂꯩꯕꯗꯒꯤꯅꯦ ꯁꯤ ꯚꯦꯔꯥ ꯀꯥꯔꯤꯁꯦ
ꯑꯗꯨ ꯑꯣꯏꯔꯁꯨ ꯅꯍꯥꯟꯗꯒꯤꯗꯤ ꯀꯩꯝꯇ ꯂꯧꯕꯗꯤ ꯂꯧꯗꯦꯅ
ꯑꯗꯨꯝ ꯑꯦꯛꯖꯥꯝ ꯃꯅꯥꯛꯇ ꯉꯥꯡꯅꯕ ꯆꯠꯄꯗꯨꯗꯤ ꯁꯤꯅꯤꯉꯥꯏ ꯑꯗꯨꯒꯨꯝꯅ ꯐꯥꯏꯟ ꯂꯩꯔꯦꯅ ꯑꯗꯨꯗ ꯍꯌꯦꯡ ꯑꯦꯛꯖꯥꯝ ꯊꯥꯅꯤꯌꯦ ꯐꯥꯎ ꯍꯧꯖꯤꯛ ꯐꯥꯎ ꯉꯥꯡꯅꯕ ꯂꯣꯏꯗ꯭ꯔꯒ ꯇꯧꯕꯗꯣ ꯈꯨꯋꯥꯃ
ꯍꯧꯖꯤꯛ ꯂꯥꯛꯑꯒ ꯑꯗꯨꯝ ꯋꯥꯔꯤ ꯁꯥꯟꯅꯔꯣ ꯍꯥꯏꯕꯗꯤ ꯍꯌꯦꯡꯋꯥꯏ ꯑꯃꯨꯛꯀ ꯇꯧꯔꯛꯇꯧ ꯃꯥꯜꯂꯦꯕ ꯋ꯭ꯔ ꯍꯣꯏ ꯍꯥꯏꯕꯗꯤ ꯉꯥꯡꯅꯗ꯭ꯔꯤꯐꯥꯎ ꯑꯗꯨꯝ ꯍꯥꯏꯔꯛꯀꯅꯤꯕ
ꯎꯝ ꯉꯥꯡꯅꯔꯦꯅ ꯑꯗꯨꯝ ꯅꯨꯡꯇꯤꯒꯤ ꯍꯥꯏꯔ ꯂꯥꯛꯇꯣꯏꯅꯦ ꯑꯩꯁꯨ
ꯀꯩꯅꯣꯗꯤ ꯃꯥꯒ ꯂꯩꯃꯤꯟꯅꯕ ꯑꯋꯥꯡꯕ ꯅꯨꯄꯤꯗꯨꯗꯤ
ꯃꯥꯗꯤ ꯑꯣ ꯃꯥꯁꯨ ꯊꯦꯡꯅ ꯂꯥꯛꯀꯅꯤ ꯍꯥꯏꯕꯅꯤ ꯖꯨꯂꯥꯏ ꯇ꯭ꯋꯦꯟꯇꯤꯒꯨꯝꯕꯗ ꯑꯗꯨ ꯑꯋꯥꯡꯕ ꯅꯨꯄꯤꯒ ꯏꯕꯥꯟꯅꯤꯅꯦꯕ ꯈ꯭ꯋꯥꯏꯗꯒꯤ ꯄꯩꯁꯥ ꯁꯥ ꯍꯥꯟꯅ ꯊꯤꯕ ꯑꯩꯅꯥ ꯑꯦꯄ꯭ꯔꯤꯜ ꯗꯦꯠ ꯋꯥꯟꯗ ꯄꯤꯕꯗꯣ ꯃꯥꯅ ꯑꯦꯄ꯭ꯔꯤꯜ ꯗꯦꯠ ꯇꯨꯔꯥ ꯊ꯭ꯔꯤꯔꯥꯗ ꯄꯤꯕꯅꯦꯕ ꯑꯈꯣꯏ ꯃꯁꯦꯟꯗ ꯏꯕꯥꯟꯅꯤꯅ ꯐꯥꯔꯁꯇ ꯄꯩꯁꯥ ꯄꯤꯕꯅꯦ ꯗꯤꯁ ꯌꯤꯔ ꯃꯤ ꯑꯇꯣꯞꯄ ꯄꯩꯁꯥ ꯄꯤꯕ ꯍꯧꯗ꯭ꯔꯤꯑꯕ
ꯑꯗꯣ ꯃꯣꯏꯗ ꯉꯟꯅ ꯊꯤꯈꯣꯠꯂꯦ ꯍꯥꯏꯕꯁꯨ ꯀꯔꯤꯝ ꯈꯪꯗꯕꯅꯤ ꯑꯗꯨꯝ ꯑꯈꯣꯏꯗꯤ ꯄꯦꯟꯗꯤꯡ ꯂꯩꯔ ꯑꯗꯨꯝ ꯄꯣꯍꯥ ꯍꯥꯏꯗ ꯍꯥꯏꯕꯅꯦꯕ
ꯑꯗꯣ ꯍꯣꯁꯇꯦꯜ ꯐꯤꯁ ꯔꯤꯁꯤꯞꯇ ꯎꯠꯂꯅꯤ ꯑꯩ
ꯎꯠꯂꯨ ꯑꯗꯨ ꯅꯣꯏ ꯅꯣꯏ ꯑꯗꯨꯝ ꯍꯥꯏꯌꯣ ꯑꯈꯣꯏ ꯑꯦꯕ꯭ꯔꯤ ꯌꯤꯔ ꯗꯤꯁꯀꯥꯎꯟ ꯊ꯭ꯔꯤ ꯊ꯭ꯔꯤ ꯃꯟꯁ ꯄꯤꯕꯅꯦ ꯑꯗꯨ ꯗ ꯆꯍꯤ ꯈꯨꯗꯤꯡꯒꯤ ꯋꯥꯔꯤ ꯁꯥꯟꯅꯗꯧꯗꯨ ꯇꯜꯂꯦꯀꯣ ꯑꯁ
ꯑꯗꯨꯁꯨ ꯍꯥꯏꯈ꯭ꯔꯕꯅꯦ ꯁꯨꯃꯥꯏꯅ ꯑꯃ ꯑꯈꯣꯏꯒꯤ ꯑꯦꯖꯦꯟꯒꯤ ꯃꯔꯨꯞ ꯅꯨꯄꯥ ꯑꯃ ꯂꯩꯕꯗꯨ ꯌꯥꯝ ꯑꯗꯨ ꯅꯨꯄꯥꯗ ꯗꯨꯝ ꯍꯩꯕꯅꯦꯕ ꯑꯦꯕꯔꯤ ꯌꯤꯔ ꯁꯨꯃꯥꯏꯅ ꯇꯧꯋꯦꯅ
ꯎꯝ ꯆꯍꯤ ꯈꯨꯗꯤꯡꯒꯤ ꯁꯨꯃꯥꯏꯅ ꯑꯗꯨꯝ ꯇꯧ
ꯐꯥꯏꯅꯦꯜ ꯑꯦꯛꯖꯥꯝ ꯅꯥꯛꯄꯗ ꯑꯃꯨꯛꯀ ꯇꯧꯕꯥ ꯍꯧꯔꯗꯅꯤ
ꯎꯝ
ꯌꯥꯝ ꯁꯥꯎꯅꯤꯡꯉꯦ ꯇꯨꯠ
ꯀꯥꯕ ꯂꯣꯏꯅꯤꯉꯥꯏ ꯃꯇꯝꯗꯁꯨ ꯁꯨꯃꯥꯏꯅ ꯂꯥꯛꯈꯤꯅꯤ ꯍꯣꯁꯇꯦꯜ ꯐꯤꯁ ꯄꯦꯟꯗꯤꯡ ꯂꯩꯌꯦꯅ ꯁꯣꯏꯗꯅ ꯂꯥꯛꯀꯅꯤ
ꯑꯈꯣꯏꯗꯤ ꯍꯧꯖꯤꯛ ꯉꯟꯅ ꯇꯧꯔꯛꯏꯁꯤꯅꯤ ꯑꯦꯛꯖꯥꯝ ꯑꯗꯨꯕꯨ ꯈꯣꯏ ꯁꯞꯄ꯭ꯂꯤꯒꯤꯗꯤ ꯗꯦꯠ ꯇꯦꯟꯗꯒꯤ ꯍꯧꯈ꯭ꯔꯦꯕ ꯑꯗꯨ ꯑꯣꯏꯔꯁꯨ ꯍꯨꯖꯤꯛ ꯐꯤ ꯊꯤꯗꯣꯏꯁꯤꯗꯤ ꯁꯦꯃꯤꯁꯇꯔ ꯐꯤꯐꯀꯤꯅꯦ ꯀꯩꯅꯣꯅꯤꯅ ꯁꯤꯛꯁꯀꯤꯅꯤꯅ ꯑꯗꯨꯒꯤ
ꯀꯤꯌꯥ ꯊꯤꯌꯣ ꯍꯥꯏꯕ꯭ꯔꯥ ꯑꯃꯨꯛꯀꯥ
ꯁꯦꯃꯦꯁꯇꯔ ꯁꯦꯃꯦꯁꯇꯔꯒꯤ ꯂꯩꯌꯦꯅꯀꯣ ꯑꯗꯨꯒꯤ ꯑꯗꯨꯝ ꯁꯦꯃꯦꯁ ꯀꯔꯤ ꯑꯥ ꯁꯤꯛꯁ ꯁꯦ ꯁꯤꯛꯁ ꯁꯦꯝꯒꯤ ꯊꯤꯗꯣꯛꯈ꯭ꯔꯣ ꯍꯥꯏꯕ ꯑꯗꯨꯒꯤ ꯊꯤꯕꯗꯤ ꯊꯤꯈ꯭ꯔꯅꯤꯕꯀꯣ ꯑꯗꯨꯕꯨ ꯃꯇꯝꯗꯣ ꯋꯥꯠꯂꯤꯕ ꯕ ꯃꯣꯏꯅ ꯉꯟꯅ ꯊꯤꯗꯣꯛꯈ꯭ꯔꯣ ꯍꯥꯏꯕ ꯃꯣꯏ ꯅꯍꯥꯟꯒꯩ ꯗꯤ ꯑꯦꯛꯖꯥꯝ ꯃꯃꯥꯡꯗ ꯑꯗꯨꯝ ꯍꯥꯏꯕꯗꯤ ꯑꯦꯛꯖꯥꯝ ꯇꯧꯗ꯭ꯔꯤꯉꯩ ꯑꯗꯨꯝ ꯍꯥꯏꯕꯗꯣ ꯑꯗꯨ ꯍꯧꯖꯤꯛꯀꯥꯟꯗꯤ ꯌꯥꯝꯅ ꯋꯠ ꯋꯥꯟ ꯃꯟ ꯕꯤꯐꯣꯔ ꯑꯗꯨꯝ ꯍꯥꯏ ꯍꯥꯏꯔꯛꯑꯦꯕ